ꯑ
ꯍꯜꯂꯣ ꯍꯂꯣ
ꯍꯧ ꯇꯥꯏ ꯇꯥꯏ
ꯑꯣ ꯂꯝꯁꯤꯕꯨ ꯀꯔꯤ ꯑꯣꯏꯕꯤꯔꯕꯅꯣ
ꯀ꯭ꯋꯥ ꯀꯩꯊꯦꯜꯅꯤ
ꯁꯣꯝꯁꯤꯕꯨ ꯌꯥꯝ ꯐꯥꯎꯕꯒꯤ ꯋꯥꯔꯣ
ꯀꯔꯤꯅꯣ ꯇꯥꯛꯄꯤꯔꯤꯁꯤꯕꯨ ꯀꯣꯜ ꯇꯧꯔꯛꯄꯒ ꯌꯥꯝ ꯐꯥꯎꯕ꯭ꯔꯣ ꯍꯥꯏꯁꯤꯕꯨ ꯀꯔꯤ
ꯑꯣ ꯑꯣ ꯁꯛ ꯃꯥꯏ ꯌꯥꯝ ꯈꯪꯗꯕꯒꯤ ꯋꯥꯅꯤꯅꯦ ꯁꯣꯝꯅ ꯄꯥꯝꯃꯤꯁꯤ ꯀꯔꯤꯅꯣ ꯑꯩꯈꯣꯏꯅ ꯍꯥꯏꯕꯤꯈꯤꯕ ꯃꯇꯨꯡ ꯏꯟꯅ ꯊꯕꯛ ꯇꯧꯕꯤꯔꯛꯇ꯭ꯔꯤꯁꯤ ꯀꯔꯤꯒꯤꯅꯣ
ꯀꯔꯤ ꯍꯥꯏꯕꯤꯔꯛꯈꯤꯒꯦ ꯑꯩꯗꯤ ꯈꯪꯖꯍꯧꯗ꯭ꯔꯦꯅꯦ
ꯑꯣ ꯉꯁꯤꯁꯦ ꯎꯅꯁꯦ ꯍꯥꯏꯔꯒ ꯀꯔꯤꯅꯣ ꯄꯥꯎꯒ ꯑꯝꯇ ꯐꯥꯎꯔꯛꯇꯒꯩ ꯐꯣꯟꯁꯦ ꯑꯣꯐ ꯇꯧꯁꯤꯜꯂ ꯊꯝꯒ꯭ꯔꯤꯁꯤꯕꯣ ꯍꯧꯖꯤꯛ ꯈꯛꯇꯪ ꯀꯣꯜ ꯄꯥꯏꯔꯛꯏꯁꯤ ꯀꯃꯥꯏꯅ ꯇꯧꯕꯅꯣ
ꯑꯩꯗꯣ ꯁꯣꯝꯗ ꯑꯩꯈꯣꯏꯒꯤ ꯏꯃꯥꯟꯅꯕ ꯃꯈꯩꯁꯤ ꯄꯨꯜꯒ ꯂꯩꯕ ꯑꯗꯨꯗ ꯐꯔꯛ ꯑꯃ ꯏꯇꯥ ꯇꯥ ꯇꯧꯕꯅꯤꯗ ꯑꯗꯨꯗ ꯐꯣꯟ ꯆꯥꯔꯖꯁꯨ ꯂꯣꯏꯊꯣꯛꯈꯤꯕ ꯇꯥꯟꯖꯥ ꯍꯦꯛ ꯑꯣꯏꯕꯗꯨꯗ
ꯃꯩꯗꯣ ꯆꯥꯔꯖ ꯇꯧ ꯇꯧ ꯊꯝꯃꯨꯅꯦ ꯍꯧꯖꯤꯛꯀꯥꯟꯁꯦ ꯃꯩ ꯅꯨꯡꯉꯥꯏꯇꯦ ꯈꯪꯉꯤ ꯅꯠꯇ꯭ꯔꯣ ꯐꯣꯟꯗꯨ ꯃꯩ ꯆꯥꯔꯖ ꯇꯧꯁꯤꯜꯂ ꯊꯝꯕ ꯀꯩ ꯀꯥꯏꯒꯦ ꯍꯥꯏꯕꯅꯤꯗ ꯅꯇꯥꯎ ꯀꯣꯜ ꯇꯧꯔꯛꯄꯗ ꯅꯪ ꯏꯃꯥꯟꯅꯕ ꯏꯇꯥꯎ ꯍꯣꯏ ꯏꯃꯥꯟꯅꯕ ꯄꯨꯟ ꯇꯥꯔꯒꯁꯨ ꯀꯣꯜꯗꯨ ꯐꯧꯗꯤ ꯄꯥꯏꯈꯠꯂꯛꯄ ꯌꯥꯏ ꯍꯥꯏꯕ ꯊꯃꯣꯏꯁꯦ ꯌꯥꯝ ꯅꯨꯡꯉꯥꯏꯇꯦꯀꯣ
ꯁꯥꯎꯅꯨ ꯁꯥꯎꯅꯨ ꯏꯇꯥꯎ ꯃꯊꯪꯗꯩꯗꯤ ꯑꯩ ꯐꯨꯜ ꯐꯨꯜ ꯇꯧꯔ ꯊꯝꯃꯒꯦ ꯑꯩꯗꯣ ꯉꯁꯥꯏꯗꯒꯤ ꯊꯕꯛ ꯇꯧꯔꯨꯕꯗꯨꯗ ꯀꯩ ꯀꯩ ꯆꯠꯊꯣꯛ ꯆꯠꯁꯤꯟ ꯇꯧꯕꯗꯨꯗ ꯐꯣꯟꯗꯨꯁꯨ ꯆꯥꯔꯖ ꯇꯧꯗꯕꯤ ꯑꯗꯨꯝ ꯄꯨꯔꯕ ꯑꯗꯩ ꯑꯃꯨꯛ ꯐꯣꯟꯗꯣ ꯑꯣꯞ ꯇꯥꯊꯣꯛ ꯑꯝꯃꯦ ꯆꯥꯔꯆ ꯇꯧꯔꯨ
ꯐꯔꯦ ꯐꯔꯦ ꯑꯗꯣ ꯉꯁꯤ ꯎꯅꯁꯦ ꯍꯥꯏꯕꯅꯦ ꯎꯅꯍꯧꯗ꯭ꯔꯦ ꯐꯔꯦ ꯑꯗꯩꯗꯤ ꯍꯌꯦꯡ ꯎꯅꯁꯦ ꯍꯥꯏꯕ꯭ꯔꯣ ꯌꯥꯔꯤꯕ꯭ꯔꯣ ꯁꯥꯡꯉꯤꯕ꯭ꯔꯣ ꯀꯃꯥꯏꯅ ꯇꯧꯕꯅꯣ ꯊꯕꯛꯇꯤ ꯆꯤꯟ ꯃꯥꯜꯂꯤꯍꯦ ꯏꯇꯥꯎꯁꯦ ꯌꯥꯔꯛꯀꯗꯧꯔꯤꯕ꯭ꯔꯣꯅꯦ
ꯌꯥꯅꯤ ꯌꯥꯅꯤ ꯍꯌꯦꯛ ꯍꯦꯛꯇ ꯊꯦꯡꯅꯔꯁꯤ
ꯑꯣ ꯑꯣ ꯑꯗꯣ ꯑꯥ ꯏꯇꯥꯎ ꯑꯩꯈꯣꯏꯅ ꯂꯝ ꯑꯅꯧꯕ ꯑꯃ ꯂꯩ ꯍꯥꯏꯌꯦ ꯁꯨꯝ ꯀꯣꯏꯊꯣꯛꯅꯤꯡꯕ ꯍꯥꯏꯇꯥꯔꯦ ꯑꯗꯣ ꯏꯇꯣꯝꯇ ꯆꯠꯄꯗꯤ ꯅꯨꯡꯉꯥꯏꯇꯕ ꯏꯇꯥꯎꯍꯣꯏ ꯀꯩꯍꯣꯏ ꯌꯥꯎꯔꯒꯗꯤ ꯂꯝꯗꯨ ꯌꯦꯡꯕ ꯆꯠꯄ ꯆꯠꯃꯤꯟꯅꯕ ꯍꯥꯏꯕꯁꯤ ꯅꯨꯡꯉꯥꯏꯗꯅ ꯑꯗꯨ ꯆꯠꯁꯦ ꯏꯇꯥꯎꯕꯨ ꯁꯪꯒꯗꯣꯔꯤꯕ꯭ꯔꯅꯦ ꯍꯌꯦꯡꯁꯤꯕꯨ ꯊꯕꯛ ꯑꯇꯣꯞꯄꯒ ꯂꯩꯕ꯭ꯔꯣ
ꯂꯩꯇꯦꯗ ꯂꯩꯇꯦ ꯌꯥꯏ ꯌꯥꯏ ꯑꯗꯨꯝ ꯉꯥꯏꯍꯥꯛ ꯀꯣꯏꯊꯣꯛꯄ ꯑꯣꯏꯅ ꯌꯦꯡꯉꯨꯔꯁꯨ ꯀꯦꯝ ꯀꯥꯏꯕ ꯂꯩꯇꯦ ꯎꯝ ꯀꯦꯝ ꯀꯃꯥꯏ ꯀꯃꯥꯏ ꯇꯧꯔꯤꯕ ꯃꯐꯝꯅ ꯀꯩ ꯀꯩ ꯇꯧꯔꯤꯕ ꯍꯥꯏꯗꯤ ꯍꯥꯏꯐꯦꯠ ꯌꯦꯡꯊꯣꯛꯄꯗ
ꯍꯣꯏ ꯆꯥꯛ ꯏꯁꯤꯡ ꯑꯃ ꯐꯖꯅ ꯆꯥꯊꯣꯛꯑꯒ ꯑ ꯑꯥ ꯀꯩ ꯍꯥꯏꯅꯤ ꯅꯨꯃꯤꯗꯥꯡ ꯋꯥꯏꯔꯝꯗꯨꯗ ꯆꯤꯡ ꯀꯥꯔꯨꯁꯦ ꯑꯩꯈꯣꯏꯒꯤ ꯀꯥꯗꯣꯔꯤꯕ ꯆꯤꯡꯖꯦ ꯀꯥꯗꯣꯔꯤꯕ ꯆꯤꯡꯁꯦ ꯃꯥꯒꯤ ꯃꯐꯝꯁꯤꯁꯨ ꯍꯩ ꯔꯥ ꯌꯥꯝ ꯄꯥꯜꯂꯤ ꯍꯥꯏꯅꯦ ꯍꯧꯖꯤꯛꯀꯥꯟꯁꯦ ꯑꯗꯨꯅꯅꯦ ꯑꯩꯈꯣꯏꯅ ꯍꯌꯦꯡ ꯀꯥ ꯆꯠꯄꯗ ꯍꯥꯏꯗꯤ ꯍꯦꯛꯂꯛꯅꯕ ꯍꯥꯏꯗꯤ ꯆꯤꯡꯗ ꯄꯥꯟꯕ ꯍꯥꯏꯁꯤ ꯀꯅꯥꯝꯁꯨ ꯍꯦꯛꯄꯤꯗꯕꯅꯤꯅ ꯄꯠꯂꯒ ꯃꯥꯡꯕ ꯃꯌꯥꯝ ꯌꯥꯎꯌꯦꯕ ꯍꯣꯏꯅ ꯑꯆꯥꯔꯕꯨ ꯁꯦꯝꯕ ꯑꯣꯏꯔꯣ ꯅꯠꯇ꯭ꯔꯒ ꯌꯣꯟꯕꯕꯨ ꯑꯣꯏꯔꯣ ꯑꯗꯨꯝ ꯌꯣꯜꯂꯁꯨ ꯌꯥꯏꯌꯦꯕ ꯑ ꯍꯩꯅꯧꯒꯨꯝꯕ ꯑꯗꯒꯤ ꯀꯔꯤ ꯍꯥꯏꯅꯤ ꯍꯧꯖꯤꯛꯀꯥꯟꯒꯤ ꯅꯨꯠ__ ꯔꯥꯟ ꯅꯨꯔꯥ ꯍꯩ ꯍꯥꯏꯕ꯭ꯔꯥ ꯑꯍꯥꯎꯕ ꯑꯃꯁꯨ ꯂꯩ ꯍꯥꯏꯅꯦ ꯑꯗꯨꯒꯨꯝꯁꯨ ꯌꯥꯝ ꯄꯥꯜꯂꯦ ꯌꯦ ꯍꯩꯅꯧ ꯐꯖ ꯐꯖꯕ ꯃꯈꯟ ꯃꯈꯟ ꯍꯩꯅꯧ ꯍꯥꯏꯅꯧꯗꯁꯨ ꯑꯩꯈꯣꯏꯒꯤ ꯃꯈꯜ ꯃꯌꯥꯝ ꯂꯩꯗꯅ ꯑꯗꯨꯒꯨꯝꯕꯗꯣ ꯃꯈꯟ ꯁꯨꯅ ꯄꯥꯜꯜꯂꯤ ꯍꯥꯏꯌꯦ ꯑꯗꯣ ꯍꯌꯦꯡ ꯍꯦꯛꯎꯁꯦ ꯆꯤꯡ ꯀꯔꯒ
ꯌꯥꯏꯌꯦ ꯌꯥꯏꯌꯦ ꯍꯌꯦꯡ ꯊꯨꯝ ꯃꯣꯔꯣꯛ ꯈꯔ ꯄꯨꯔꯛ ꯀꯥꯈ꯭ꯔ ꯂꯣꯏꯔꯦ ꯈꯔ ꯆꯥꯔꯛꯀꯅꯤ ꯑꯗꯩ ꯈꯔ ꯍꯦꯛꯂꯒ ꯄꯨꯔꯛꯀꯅꯤ ꯀꯃꯥꯏꯅ ꯇꯧꯔꯗꯅ ꯃꯈꯟ ꯃꯈ ꯐꯟꯗꯣ ꯀꯤ ꯃꯍꯥꯎ ꯌꯦꯟꯊꯣꯛꯑ ꯂꯣꯏꯒꯤ ꯀꯩꯅꯣꯅꯤ
ꯑꯗꯨꯨꯅꯦ ꯑꯗꯨ ꯍꯌꯦꯡꯁꯦ ꯊꯕꯛꯇꯤ ꯊꯦꯡꯉꯣꯏꯁꯦ ꯈꯔ ꯆꯥꯛꯇꯣ ꯈꯔ ꯉꯟꯅ ꯆꯥꯊꯣꯛꯑꯒꯅꯦ ꯑꯩꯈꯣꯏ ꯆꯠꯅꯕ ꯄ꯭ꯂꯥꯟ ꯇꯧꯔꯒ ꯀꯥꯞꯊꯔꯨꯔꯁꯦ ꯑꯗꯨꯒ ꯉꯟꯅꯁꯨ ꯍꯜꯂꯛꯅꯕ ꯅꯨꯃꯤꯠ ꯇꯥꯁꯤꯟꯁꯨꯗꯤ ꯅꯨꯡꯉꯥꯏꯇꯦꯕ
ꯌꯥ ꯈꯔ ꯉꯟꯅ ꯆꯥꯛꯒꯥ ꯆꯥꯊꯣꯛꯑꯒ ꯍꯩ ꯅꯣꯡ ꯈꯔ ꯆꯥ ꯂꯣꯏꯔꯕ ꯃꯇꯨꯡꯗ ꯑꯃꯨꯛ ꯉꯥꯏꯍꯥꯛꯁꯨ ꯀꯣꯏꯊꯣꯛꯑꯒ ꯅꯟꯅ ꯍꯂꯛꯅꯕ ꯐꯖ ꯐꯖꯕ ꯃꯐꯝ ꯑꯩꯈꯣꯏꯒꯤ ꯃꯅꯤꯄꯨꯔꯒꯤ ꯐꯖ ꯐꯖꯕ ꯃꯐꯝꯁꯦ ꯈꯔ ꯆꯠꯇꯕꯁꯨ ꯀꯨꯏꯔꯤꯗꯅ
ꯑꯧ ꯀꯨꯏꯔꯦ ꯑꯗꯨꯅꯦ ꯑ
ꯈꯔ ꯈꯔ ꯀꯣꯏꯕ ꯈꯣꯠꯄ ꯈꯔ ꯇꯧꯔꯒ ꯌꯨꯝꯗ ꯏꯪꯅ ꯆꯤꯛꯅ ꯅꯨꯡꯉꯥꯏꯅ ꯍꯜꯂꯛꯅꯕ ꯇꯧꯁꯤ ꯍꯌꯦꯡꯁꯤꯦ
ꯑꯗꯨꯅꯦ ꯌꯨꯝꯗꯗ ꯁꯨꯝ ꯂꯩꯕꯁꯤꯁꯨ ꯋꯥꯈꯜ ꯂꯧꯁꯤꯡꯁꯦ ꯏꯐꯛ ꯐꯛꯆꯤꯜꯂꯦꯕ ꯑꯗꯨꯅ ꯈꯔ ꯃꯄꯥꯟ ꯊꯣꯛꯑꯒ ꯄꯥꯈꯜ ꯂꯧꯁꯤꯡ ꯊꯣꯛꯄ꯭ꯔꯥ ꯕꯨꯙꯤ ꯂꯧꯁꯤꯡꯁꯦ ꯍꯦꯟꯒꯠꯄ꯭ꯔꯥ ꯏꯃꯥꯟꯅꯕ ꯈꯔ ꯅꯪꯁꯨ ꯀꯧꯔꯦ ꯑꯩꯈꯣꯏꯒꯤ ꯏꯇꯥꯎ ꯁꯨꯔꯦꯁꯇꯣ ꯑꯗꯨꯁꯨ ꯀꯧꯔꯨꯔꯦ ꯑꯩꯈꯣꯏ ꯑꯍꯨꯝ ꯃꯔꯤ ꯇꯧꯔꯒ ꯆꯠꯂꯁꯤ ꯍꯌꯦꯡꯁꯦ ꯑꯗꯨꯒ ꯍꯩ ꯔꯥꯗ ꯍꯦꯛꯑꯒꯀꯣ ꯑꯩꯈꯣꯏꯒꯤ ꯑ ꯏꯇꯥꯎꯒꯤ ꯃꯃꯥꯗꯨꯗꯤ ꯍꯩ ꯔꯥꯒꯤ ꯑꯆꯥꯔ ꯁꯦꯝꯕꯁꯤ ꯌꯥꯝ ꯍꯩ ꯍꯥꯏꯗꯅ ꯑꯁ ꯃꯥꯅ ꯁꯦꯝꯕꯗꯣ ꯊꯥꯏꯅ ꯆꯥꯈꯤꯕꯗꯣ ꯍꯥꯎꯕꯅꯤ ꯅꯤꯡꯁꯤꯡꯉꯛꯏꯅꯦ ꯑꯗꯨ ꯆꯥꯅꯤꯡꯉꯤꯅꯦ ꯃꯃꯥꯗ ꯈꯔ ꯈꯔ ꯍꯩꯆꯥꯥꯆꯥꯗꯣ ꯁꯦꯝꯍꯜꯂꯒ ꯈꯔꯅ ꯌꯣꯜꯂꯒ ꯑꯩꯈꯣꯏ ꯑꯝꯇꯪ ꯇꯧꯁꯤꯅꯦ ꯍꯌꯦꯡꯁꯤ ꯀꯥꯟꯅꯕ ꯃꯌꯥꯝ ꯑꯣꯏꯒꯗꯣꯏꯅꯤꯅꯦ
ꯍꯣꯏ ꯍꯣꯏ ꯍꯌꯦꯡꯁꯦ ꯍꯦꯛꯇ ꯍꯦꯛꯑꯒ ꯍꯣꯏ ꯃꯥꯅ ꯍꯦꯛꯇ ꯁꯦꯝꯍꯜꯂꯗꯗꯝꯅꯤ ꯑꯗꯨꯒ ꯑꯆꯥꯔ ꯑꯣꯏꯅ ꯁꯦꯝꯃ ꯈꯔ ꯆꯥꯅꯤ ꯈꯔ ꯌꯣꯟꯅꯤ ꯇꯧꯔ ꯂꯣꯏꯔꯦꯅꯦ ꯍꯌꯦꯡ ꯃꯈꯟ ꯃꯈꯜꯒꯤ ꯆꯥꯛ ꯍꯩꯅꯧꯒꯤ ꯑꯣꯏꯔꯣ ꯑꯗꯒꯤ ꯀꯩꯀꯩ ꯍꯩꯕꯨꯡ ꯍꯩꯇꯨꯞ ꯂꯩꯕꯈꯩꯁꯦ
ꯎꯝ
ꯁ ꯃꯇꯝ ꯃꯇꯝꯒꯤ ꯈ ꯈ ꯁꯦꯝꯃ ꯇꯧꯔꯒ ꯂꯣꯏꯔꯦ ꯍꯌꯦꯡꯕꯨꯗꯤ ꯍꯩ ꯍꯩꯅꯧ ꯀꯩꯀꯩ ꯀꯩꯀꯩ ꯄꯥꯝꯅ ꯌꯦꯡꯉꯒ ꯍꯦꯛꯂꯛꯑꯒ ꯑꯆꯥꯔ ꯁꯦꯝ ꯌꯥꯝꯃ ꯁꯦꯝꯃꯅꯤ ꯈꯔꯅ ꯆꯥꯕ ꯈꯣꯠꯄ ꯇꯧꯕꯔ ꯂꯣꯏꯔꯦꯗꯅ
ꯑꯗꯨꯅꯦ ꯑꯗꯨ ꯂꯩꯔꯦ ꯑꯗꯨ ꯑꯣꯏꯇꯥꯔꯒꯗꯤ ꯑꯗꯨ ꯍꯌꯦꯡꯁ ꯑꯩꯈꯣꯏꯒꯤ ꯌꯦꯟꯁꯥꯡꯁꯦ ꯀꯔꯤ ꯑꯣꯏꯅ ꯇꯧꯁꯤꯒꯦ ꯑꯌꯨꯛꯇ ꯑꯩꯈꯣꯏ ꯃꯌꯥꯝ ꯆꯥꯅꯕ ꯀꯔꯝꯕ ꯑꯍꯥꯎꯕ ꯇꯧꯁꯤ ꯍꯥꯏꯕꯅꯣ
ꯑꯣ ꯑꯣ ꯀꯨꯝꯃꯅ ꯇꯧꯁꯤꯔꯣ
ꯑꯣꯛꯅ ꯐꯒꯗ꯭ꯔꯅꯦ ꯁꯟꯅ ꯐꯒꯗ꯭ꯔꯥ ꯑꯩꯈꯣꯏ ꯃꯤꯛꯁ ꯇꯧꯔꯒ ꯍꯦꯛꯇ ꯇꯧꯔꯁꯤꯔꯣ
ꯌꯥꯏꯑꯦ ꯌꯥꯏꯑꯦ ꯃꯤꯛꯁꯇꯣꯔꯁꯨ ꯃꯍꯥꯎ ꯑꯃ ꯂꯩꯕꯅꯤꯗꯅ ꯎꯕ ꯁꯪꯒꯝ ꯃꯤꯛꯁ ꯑꯣꯏꯕ ꯍꯥꯎ ꯍꯥꯏꯗꯅ ꯇꯧꯊꯒꯗꯕꯅꯤ
ꯍꯥꯏꯗꯤ ꯁꯟꯁꯤꯦꯅ ꯈꯔ ꯑꯩꯈꯣꯏꯒꯤ ꯊꯕꯛ ꯆꯠꯄꯁꯤꯗ ꯈꯔ ꯃꯥꯗ ꯄꯥꯡꯒꯟꯁꯤ ꯈꯔ ꯍꯥꯞꯄꯦ ꯍꯥꯏꯇꯥꯔꯦ ꯑꯗꯨꯅ ꯁꯟꯁꯤꯁꯨ ꯈꯔ ꯌꯥꯎꯍꯟꯅꯤꯡꯕ ꯍꯥꯏꯇꯥꯔꯦ ꯅꯦꯗꯥꯎꯅ
ꯌꯥꯏꯌꯦ ꯌꯥꯏꯌꯦ ꯏꯁꯟ ꯉꯈ ꯍꯛꯇ ꯇꯧꯔꯦ ꯌꯥꯏꯌꯦ ꯁꯟꯁꯤꯗ ꯃꯍꯥꯎ ꯑꯃ ꯇꯣꯉꯥꯟꯅ ꯂꯩꯕꯅꯤ ꯑꯣꯛꯁꯤ ꯃꯍꯥꯎ ꯇꯉꯜꯔꯕꯃꯤ ꯑꯅꯤꯁꯤ ꯄꯥꯔꯒ ꯃꯍꯥꯎ ꯇꯣꯉꯥꯟ ꯇꯣꯉꯥꯟꯥꯟꯕ ꯃꯍꯥꯎ ꯑꯅꯤ ꯄꯥꯏꯔꯒ ꯇꯧꯈꯥꯏꯔꯗꯕꯅꯤ
ꯑꯗꯨꯠꯇ ꯀꯠꯇꯔꯤꯦ ꯍꯌꯦꯡꯁꯦ ꯁꯥꯒꯤ ꯒꯥꯥꯁꯦ ꯂꯧꯕ ꯑꯣꯏꯅ ꯏꯇꯥꯎ ꯏꯇꯥꯎ ꯂꯥꯛꯄꯗꯣ ꯑꯗꯨꯗ ꯑꯩꯈꯣꯏꯒꯤ ꯂꯤꯂꯣꯡꯗꯒꯤ ꯁꯟꯗꯣ ꯍꯦꯛꯇ ꯂꯧꯈꯠꯂꯛꯑꯣ ꯑꯩꯅ ꯑꯁꯣꯝꯗꯒꯤ ꯑꯣꯛꯁꯦ ꯂꯧꯔꯝꯃꯒꯦ ꯑꯗꯨꯒ ꯍꯤꯗꯥꯛ ꯍꯣꯏ ꯄꯨꯟꯅ ꯄꯨꯜꯂꯒ ꯍꯦꯛꯇ ꯊꯣꯡꯊꯔꯁꯤ ꯇꯨꯅꯦ ꯍꯌꯦꯡꯁꯦ
ꯌꯥꯏꯌꯦ ꯌꯥꯏꯌꯦ ꯑꯩ ꯍꯦꯛꯇ ꯇꯧꯊꯔꯁꯤ
ꯑꯗꯨ ꯑꯩꯈꯣꯏꯒꯤ ꯑꯇꯣꯞꯄ ꯆꯥꯅ ꯊꯛꯅꯕ ꯑꯇꯣꯞꯄꯗ ꯍꯥꯞꯄ ꯌꯥꯏꯕ꯭ꯔꯣ ꯁꯂꯥꯠꯀꯨꯝꯕ ꯑꯗꯒꯤ ꯆꯝꯄ꯭ꯔꯥꯒꯨꯝꯕ ꯈꯔ ꯂꯧꯔꯒ ꯖꯨꯏꯁꯀꯨꯝꯕ ꯈꯔ ꯁꯦꯝꯃꯒꯗꯤ ꯑꯗꯨ ꯅꯨꯡꯉꯥꯏꯔꯕꯤꯗ꯭ꯔꯅꯦ
ꯍꯥꯞꯆꯤꯟꯜꯂꯕꯁꯦ ꯑꯩ ꯏꯔꯣꯟꯕ ꯀꯩꯀꯩ ꯈꯔ ꯌꯥꯎꯍꯜꯂꯒ ꯃꯊꯦꯜ ꯈꯔ ꯌꯥꯎꯍꯜꯂꯒ ꯆꯥꯕꯅꯗꯤ ꯅꯨꯡꯉꯥꯏꯗꯣꯏꯅꯤ
ꯑꯗꯨꯅ ꯑꯁ ꯑꯣꯏ ꯑꯦ ꯂꯥꯗꯒ ꯇꯧꯔ ꯆꯥꯕꯗꯣ ꯍꯥꯎꯕꯅꯤꯅꯦ ꯂꯥ ꯄꯥꯛꯅ ꯇꯤꯡꯊꯣꯛꯑꯒꯀꯣ ꯃꯥꯒꯤ ꯕꯤꯠ ꯑꯃ ꯂꯩꯌꯦꯕ ꯑꯗꯨꯃꯥꯏꯅ ꯆꯤꯡꯊꯣꯛꯑꯒ ꯆꯥꯕꯗꯨ ꯆꯥꯗꯕ ꯀꯨꯏꯔꯔꯤꯅꯦ
ꯄ ꯊꯥꯔꯒ ꯑꯩꯈꯣꯏ ꯃꯈꯩ ꯄꯨꯂꯞ ꯄꯨꯂꯞ ꯅꯍꯥꯟꯋꯥꯏ ꯆꯥꯈꯤꯗꯨꯚ ꯑꯩ ꯑꯨꯛꯇꯪ ꯆꯥꯕꯩ ꯂꯣꯏꯅ ꯆꯥꯔ ꯂꯣꯏꯒꯦꯅꯣ ꯍꯌꯦꯡꯁꯦ
ꯑꯁ ꯇꯤꯟꯕꯨ ꯆꯨꯝꯉꯦ ꯍꯅ ꯇꯥꯕꯨꯗꯤ ꯍꯌꯤꯡꯕꯨ ꯌꯧꯍꯟꯅꯤꯡꯕꯅ ꯈꯥꯡꯕ ꯉꯝꯁꯤꯜꯂꯛꯇ꯭ꯔꯦ
ꯍꯌꯦꯡꯒꯤ ꯈꯛꯎ ꯇꯤꯟꯗꯨꯣ ꯍꯌꯦꯡ ꯈꯥꯛꯎ ꯍꯌꯦꯡ ꯐꯨꯀꯠꯅꯕ
ꯑꯁ ꯑꯣꯔꯣꯔꯣ ꯇꯥꯔꯤꯅꯤ ꯇꯤꯟꯁꯦ ꯄꯥꯝꯕꯨ ꯄꯥꯝꯃꯨꯏꯗ
ꯌꯥꯁꯤꯜꯂꯒ ꯇꯤꯟꯗꯨꯣ ꯈꯔ ꯌꯥꯁꯤꯜꯂ ꯊꯝꯃꯦꯦꯕ꯭ꯔꯣ ꯍꯌꯦꯡꯒꯤ ꯐꯨꯀꯠꯂꯝꯗꯥꯏꯗ ꯀꯥꯡꯕꯨ ꯈꯔ ꯅ ꯇꯣꯡꯅꯕ
ꯑꯗꯨꯅ ꯃꯍꯥꯎ ꯂꯩꯒꯗ꯭ꯔꯖꯥꯠꯂꯥ
ꯃꯍꯥꯎ ꯇꯣꯉꯥꯟ ꯇꯣꯉꯥꯟ ꯐꯪꯒꯨꯝ ꯇꯧꯗꯣꯏꯅꯤꯉ
ꯇꯣꯔꯤꯅꯦ ꯑꯗꯨꯗꯤ ꯑꯗꯨ ꯏꯇ ꯌꯥꯎꯁꯨ ꯍꯌꯦꯡꯗꯤ ꯈꯔ ꯀꯟꯅ ꯍꯧꯒꯠꯂꯛꯑꯣ ꯑꯩꯈꯣꯏꯒꯤꯗ ꯂꯥꯛꯑꯒ ꯑꯩꯈꯣꯏꯗ ꯄꯨꯂꯞ ꯊꯣꯡꯉꯁꯦ ꯑꯗꯨꯒ ꯆꯥꯕ ꯊꯛꯄ ꯇꯧꯔꯒ ꯍꯌꯦꯡꯗꯣ ꯆꯤꯡꯗꯣ ꯀꯥꯔꯨꯅꯕ ꯇꯧꯁꯤꯗꯅ ꯑꯩꯈꯣꯏꯒꯤ ꯚꯤꯗꯤꯑꯣ ꯑꯗꯨꯅꯝ ꯑꯃꯒ ꯐꯖ ꯐꯖꯕ ꯑꯩꯈꯣꯏꯒꯤ ꯃꯦꯃꯣꯔꯤ ꯃꯌꯥꯝꯁꯦ ꯍꯈꯤꯕꯈꯤꯕ ꯃꯦꯃꯣꯔꯤ ꯃꯌꯥꯝꯁꯦ ꯑꯩꯈꯣꯏꯅ ꯐꯣꯇꯣ ꯀꯥꯞꯁꯤꯜꯂꯒ ꯑꯣꯏꯔꯣ ꯚꯤꯗꯤꯑꯣ ꯀꯥꯞꯆꯁꯤꯜꯂ ꯑꯣꯏꯔꯁꯨ ꯊꯝꯍꯧꯕ ꯌꯥꯏꯗꯅ ꯍꯥꯏꯗꯤ ꯆꯤꯡ ꯀꯥꯕ ꯍꯥꯏꯁꯦ ꯈꯔ ꯂꯩꯔꯒꯗꯤ ꯑꯍꯟ ꯑꯣꯏꯁꯤꯜꯂꯛꯀꯅꯤ ꯆꯤꯡ ꯀꯥꯕ ꯉꯝꯃꯛꯑꯣꯏ ꯑꯗꯨꯅ ꯅꯨꯡꯁꯤ ꯅꯨꯡꯁꯤꯕ ꯃꯦꯃꯣꯔꯤ ꯃꯌꯥꯝ ꯑꯣꯏꯗꯣꯏꯅꯤ ꯑꯗꯨꯅ ꯍꯌꯦꯡꯒꯤ ꯉꯟꯇꯥ ꯂꯥꯛꯑꯣ
ꯍꯣꯏ ꯍꯣꯏ ꯑꯌꯨꯛ ꯑꯌꯨꯛ ꯉꯟꯇꯥꯅꯤꯛꯇ ꯂꯥꯛꯑꯒꯦ ꯈꯔ ꯉꯟꯅ ꯇꯧꯔꯒ ꯖꯒꯥ ꯇꯑꯒ ꯍꯩ ꯅꯅꯨꯡꯣꯡ ꯍꯦꯛꯄ ꯈꯣꯠꯄ ꯆꯠꯂꯨ ꯃꯇꯨꯡꯗ ꯑꯃꯨꯛ ꯃ ꯁꯨꯝ ꯃꯣꯏꯔꯥꯡ ꯑꯃꯗ ꯑꯃꯨꯛ ꯊꯧꯗꯔꯨ ꯌꯥꯅꯕ
ꯑꯣ ꯐꯔꯦ ꯐꯔꯦ ꯑꯗꯨꯗꯤ ꯏꯇꯥꯎ ꯍꯌꯦꯡꯗꯣ ꯍꯌꯦꯡ ꯊꯦꯡꯅꯔꯁꯤ ꯅꯟꯇꯥꯛꯁꯨ ꯉꯥꯏꯖꯔꯃꯒꯤꯀꯣ
ꯍꯣꯏ ꯍꯣꯏ
ꯑꯣ ꯊꯝꯃꯦ ꯊꯝꯃꯦ
ꯎꯝ